ꯂ ꯇꯥꯔꯦ
ꯅꯆꯦꯟ ꯇꯨꯝꯕ ꯂꯣꯏꯔꯕ꯭ꯔꯣ
ꯅꯣꯏꯅ ꯍꯣꯏ
ꯂꯣꯏꯅꯦ ꯅꯣꯏ
ꯍ
ꯖꯤ ꯀꯥ ꯑꯗꯨ ꯊꯣꯡꯕꯤꯗ
ꯈꯪꯉꯦꯕ ꯊꯣꯡꯉꯝꯃꯣꯏ ꯍꯥꯏꯕ
ꯍꯧꯖꯤꯛꯀꯥꯟ ꯅꯧꯅ ꯃꯆꯦꯟ ꯇꯣꯡꯈꯠꯂꯛꯅꯦꯕ
ꯑꯁꯤꯁꯤ ꯃꯤꯡꯗꯨꯗꯤ ꯑꯆꯨꯝ ꯑꯆꯨꯝꯕ ꯍꯥꯏꯅꯁꯤꯀꯣ
ꯆꯥꯛꯗꯤꯂꯥꯥꯎꯃꯦ
ꯎꯝ ꯑꯩꯈꯣꯏꯗꯤ ꯆꯥꯛ ꯌꯥꯝ ꯂꯩꯌꯦ ꯂꯥꯛꯑꯣ
ꯍꯨ ꯍꯨꯟ ꯍꯨꯗ
ꯍꯣꯟꯕꯤꯔꯛꯑꯣ
ꯑꯁ ꯍ ꯑꯩꯁꯨ ꯉꯆꯁꯦ ꯆꯥꯛ ꯌꯥꯝ ꯂꯥꯃꯦ ꯍꯥꯏꯅ ꯆꯥꯕ ꯍꯧꯅꯦ ꯆꯥꯕ ꯌꯥꯗꯦꯅꯦ
꯭ꯔꯦ ꯍꯦꯟꯖꯥꯡꯅ ꯆꯥꯕ ꯌꯥꯗꯕ ꯍꯤꯟꯖꯥꯡ ꯑꯣꯏꯔꯝꯃꯅꯤ ꯑꯣ ꯉꯁꯥꯏ ꯍꯥꯏꯈ꯭ꯔꯦꯀꯣ
ꯍꯤꯟꯒꯥꯡꯗꯤ ꯌꯥꯝ ꯍꯥꯎꯕ
ꯅꯨꯨꯄꯥ ꯑꯃ ꯐꯔꯛ ꯏꯇꯥ ꯇꯥꯕ ꯑꯃ ꯂꯩꯔꯦꯅꯦ
ꯍꯧꯖꯤꯀꯣ
ꯑ ꯑꯩ ꯉꯁꯥꯏ ꯊꯥꯔꯛꯄꯗꯣ
ꯑꯣ ꯑꯥꯎ
ꯊꯣꯛꯂꯛꯑꯣ ꯉꯁꯥꯏ ꯑꯩꯅ ꯊꯥꯔꯛꯄꯗꯣ
ꯑꯣ
ꯃꯥ ꯃꯁꯥ ꯊꯥꯔꯛꯄꯗꯣ
ꯎꯝ
ꯐꯔꯛ ꯇꯅꯦ
ꯑꯣꯗꯥꯥꯏꯗꯤ ꯍ ꯈꯪꯕ꯭ꯔꯣ ꯅꯪꯒꯦ
ꯁꯤꯗꯒꯤꯅꯦꯅ
ꯍꯨꯟꯅꯕꯨꯁꯤꯡꯒꯤ ꯄꯤꯁ
ꯂꯥꯛꯀꯦ ꯍꯥꯏꯌꯦꯦꯅꯦ
ꯇꯥꯛꯁ ꯀꯌꯥ ꯂꯣꯏꯁꯤꯜꯂꯒꯦꯅ
ꯑꯧꯔ ꯀꯩꯅ
ꯑꯩꯈꯣꯏ ꯀꯩꯅꯣ ꯇꯧꯕꯗꯣ
ꯎꯝ
ꯀꯣꯗꯣ ꯇꯃꯣ
ꯍꯅ ꯆ ꯃꯉꯥ ꯈꯛꯇ ꯑꯣꯏꯔꯝꯒꯅꯤ
ꯑꯣ ꯑ ꯁ꯭ꯀꯨꯜ ꯆꯠꯅꯤꯡꯉꯥꯏꯁꯨ ꯇꯂꯦ ꯑꯉꯥꯡꯁꯤꯡꯒꯤ
ꯆꯥꯛ ꯂꯥꯃꯒ ꯑꯃꯗꯣ ꯈꯛꯇ ꯆꯥꯔ ꯂꯩꯔꯤꯅꯦ ꯑꯩꯁꯦ ꯏꯁꯥꯗꯤ ꯐꯒꯗꯕ ꯃꯥꯜꯂꯦ
ꯆꯥꯗꯤ ꯑꯦ
ꯍꯌꯦꯡ ꯑꯌꯨ ꯍꯥꯎ ꯄꯉꯥꯝꯗꯗ ꯅꯠꯇꯦ ꯑꯃꯨꯛ ꯁꯤꯔꯝꯒꯅꯤ ꯊꯃꯛ ꯆꯂꯤꯉꯗ
ꯆꯥꯗꯤ ꯌꯥꯝ ꯂꯩꯒꯅꯦꯕ ꯑꯩꯉꯣꯟꯗ ꯍꯧ
ꯀꯩꯅꯣ ꯑꯩꯈꯣꯏ ꯈꯨꯟꯗꯒꯤ ꯂꯥꯛꯄ ꯅꯨꯄꯥ ꯑꯃ ꯐꯣꯟꯗ ꯀꯩꯅꯣ ꯋꯥꯔꯤ ꯁꯅꯕ ꯐꯪꯉꯦꯕ
ꯑꯣ
ꯋꯥꯔꯤ ꯁꯥꯟꯅꯕꯗ ꯑꯩꯈꯣꯏ ꯏꯃꯨꯡ ꯂꯩꯔꯝꯝꯕꯣꯏ ꯋꯥꯅꯤꯗ
ꯃꯃꯤꯡ ꯈꯪꯕ꯭ꯔꯣ
ꯃꯃꯤꯡꯕꯨꯗꯤ ꯈꯪ ꯃꯃꯤꯡ ꯀꯨꯏꯅ ꯑꯗꯨꯝ ꯀꯩꯅꯣ ꯂꯩꯈ꯭ꯔꯕ ꯃꯥꯜꯂꯦꯗ
ꯑꯣ ꯀꯗꯥꯏ ꯀꯗꯥꯏꯗ ꯂꯩ ꯍꯥꯏꯔꯣ ꯏꯝꯐꯥꯜꯗꯨꯔꯣ
ꯏꯝꯐꯥꯜꯗ ꯀꯩꯅꯣꯗ ꯑꯩꯈꯣꯏ ꯈꯨꯟ ꯑꯁꯦꯡꯕ ꯈꯨꯟꯗꯨ ꯅꯠꯇꯕ ꯑꯃ ꯂꯩꯕꯗꯣꯃꯥꯏꯔꯣꯡꯗꯣ
ꯑꯣ
ꯑꯗꯨꯗꯒꯤꯅꯦ ꯍꯥꯏꯌꯦꯦ
ꯑꯩꯗꯤ ꯑꯃꯐꯥꯎ ꯇꯧꯗꯦ ꯑꯃꯕꯨꯁꯨ ꯇꯧꯗꯦ
ꯃꯥꯗ ꯊꯥꯔꯛꯄꯒꯤ ꯋꯥꯅꯤꯗ
ꯁꯨꯇꯥꯔꯂ
ꯖꯅꯤ
ꯈꯪꯕꯁꯤꯡꯕꯨꯗꯤ ꯑꯩꯈꯣꯏ ꯈꯪꯕꯒꯤ ꯑꯗꯨꯝ ꯇꯧꯕꯩ ꯋꯥꯅꯤ
ꯎꯝ ꯅꯨꯄꯥ ꯃꯌꯥ ꯇꯧꯁꯤꯜꯂꯨꯔꯒ ꯕꯦꯔꯥ ꯀꯥꯗꯕ ꯃꯥꯟꯕ ꯑꯃꯨꯛ ꯊꯣꯛꯂꯛꯑꯦ
ꯑꯁ ꯌꯥꯗꯦ ꯅꯨꯄꯥ ꯍꯥꯏꯒꯅꯨ ꯅꯨꯄꯤꯒ ꯇꯧꯕ ꯐꯥꯎ ꯌꯥꯗꯦ
ꯎꯝ ꯑꯩꯒꯤꯗꯨꯣ ꯎꯔꯗꯤ ꯌꯥꯒꯗꯕꯣ ꯊꯤꯈ꯭ꯔꯥ ꯌꯥꯎꯔꯛꯈ꯭ꯔꯦ
ꯕꯣ ꯌꯦꯅꯀ ꯃꯁꯥ ꯑꯣ ꯃꯁꯥ ꯍꯥꯏꯩ ꯕꯣ ꯔ ꯍꯣꯔꯦꯟꯦꯟ ꯕꯣ ꯉꯥꯏꯕꯗ ꯆꯥꯛ ꯉꯝꯃꯛꯛꯑꯗꯤ ꯆꯥꯅꯤꯉꯥꯏ ꯍꯥꯏ ꯃꯌꯥꯝ ꯊꯣꯡꯕꯤꯕꯅꯤ ꯊꯟꯗꯛ ꯑꯣꯏꯕꯅꯤꯅ ꯁꯤ ꯆꯥꯕ ꯌꯥꯔꯔꯣꯏꯅꯦ
ꯑꯩꯗꯤ ꯂꯥꯑꯝꯃꯦ ꯑꯗꯨꯕꯨ ꯀꯃꯥꯏꯅ ꯇꯧꯔꯨꯅꯤ
ꯎꯝꯗꯤ ꯁꯥ ꯊꯣꯡꯅꯕꯕꯣ ꯌꯦꯡꯕ ꯌꯦꯡꯉꯅꯤ ꯍꯥꯏꯅ ꯆꯠꯈ꯭ꯔꯦ
ꯀꯔꯤꯒꯤꯅ ꯈꯣꯡꯗ꯭ꯔꯣꯝꯗꯣ ꯌꯥꯝ ꯁꯕ ꯃꯥꯔ
ꯍꯣꯏ ꯀꯔꯤꯒꯤꯅꯣ ꯈꯪꯗꯦ ꯑꯩꯁꯨ ꯃꯔꯝ ꯍꯪꯕꯤꯔꯦ ꯑꯩꯅ ꯑꯣ ꯌꯦꯡꯉ ꯌꯥꯝ ꯅꯨꯡꯉꯥꯏꯊꯣꯛꯎ ꯍꯥꯏꯅ ꯊꯥꯕꯤꯕ
ꯑꯝ
ꯉꯁꯤꯗꯤ ꯀꯣ ꯁꯤꯜꯗꯤ ꯀꯞꯄꯅꯤ ꯍꯥꯏ ꯍ
ꯀꯔꯝꯕꯁꯥꯏꯇꯥꯅꯣ ꯍꯥꯏꯔꯒ
ꯈꯔ ꯁꯩꯇꯥꯗ ꯍꯥꯏꯔꯒ ꯃꯁꯤꯡ ꯌꯥꯝꯃꯦ ꯍꯥꯏꯌꯦꯦ
ꯍꯨꯟ ꯑꯅꯤꯒꯤ ꯑꯣꯏꯔ ꯃꯥꯜꯂꯦ
ꯑꯗꯨ ꯑꯣꯏꯕꯖꯅꯤ ꯑꯗꯨ ꯑꯣꯏꯔꯗꯤ ꯑꯄꯣꯟꯕ ꯁꯦ ꯇ ꯑꯣꯏꯔꯝꯒꯅꯤ
ꯍꯣꯏ ꯑꯄꯨꯟꯕ ꯉꯍꯥꯟ ꯀꯩꯅꯣ ꯊꯦꯡꯅꯕꯗꯣ ꯂꯝꯕꯤꯗ ꯀꯨꯝꯍꯩ ꯇꯧꯕꯗ ꯑꯗꯨ ꯉꯥꯏꯔꯝꯃꯅꯤ
ꯄꯨꯟꯕ ꯑꯣꯏꯔꯝꯒꯅꯤ ꯍꯥꯏꯕꯒꯤ ꯈꯪꯗ꯭ꯔꯦ ꯍꯥꯏꯌꯦ ꯈꯔꯥ ꯁꯥꯎꯕ ꯃꯥꯜꯂꯦ ꯉꯁꯤꯗꯤ
ꯅꯣꯡ ꯆꯨꯔꯛꯀꯗ꯭ꯔꯥ ꯍꯥꯏꯔ ꯅꯣꯡꯁꯨ ꯆꯨꯔꯛꯇꯦ ꯍꯧꯖꯤꯛ ꯁꯥꯕ꯭ꯔꯥ ꯏꯪꯕ꯭ꯔꯣ
ꯍꯧꯖꯤꯛꯇꯤ ꯏꯪꯉꯦ ꯏꯔꯨꯕꯤꯕꯒꯤ ꯍꯧꯖꯤꯛꯇ ꯏꯔꯨꯕ ꯂꯣꯏꯕꯗ ꯉꯥꯏꯔꯤ ꯑꯩꯗꯤ
ꯏꯔꯨꯔꯒ ꯐꯦꯟ ꯊꯥꯔꯒ ꯇꯨꯝꯕꯅꯦ ꯍꯧꯖꯤꯛ
ꯌꯥꯝ ꯐꯩꯌꯦ ꯅꯣꯏꯗꯤ ꯍꯧꯖꯤꯛꯇꯤ ꯈꯔ ꯅꯨꯡꯉꯥꯏꯔꯦ
ꯂꯣꯏ ꯇꯨꯝꯅꯔꯕꯣ ꯅꯣꯏꯗꯤ
ꯇꯨꯝꯅꯈꯔ ꯃꯥꯜꯂꯦ
ꯅꯣꯏ ꯌꯨꯝꯖꯦ ꯌꯥꯝ ꯂꯨꯌꯦꯅꯦ ꯈꯔ ꯊꯦꯡꯈ꯭ꯔꯗꯤ ꯋꯥꯁꯨ ꯉꯥꯡ ꯀꯟ ꯉꯥꯡꯕ ꯌꯥꯗꯦ
ꯍꯣꯏ
ꯍꯣꯏ ꯑꯗꯤ ꯁꯨꯃꯥꯏꯅ ꯇꯧꯗꯕꯒꯤ ꯐꯩ
ꯐꯌꯦ ꯅꯣꯏꯗꯤ
ꯍꯌꯦꯡ ꯁꯀꯨ꯭ꯜ ꯆꯠꯀꯒꯗꯕꯁꯤꯅꯦ ꯑꯩ ꯇꯜꯂꯤꯁꯦ
ꯍꯨꯝ ꯑꯩꯐꯥꯎ ꯈꯜꯂꯨꯔꯒ ꯇꯜꯂꯦ
ꯍꯥꯏꯐꯝ ꯈꯪꯗꯅ ꯇꯜꯂꯦ
ꯁ꯭ꯀꯨꯜꯁꯨ ꯏꯃꯣꯠ ꯃꯣꯠꯍꯧꯕꯅꯤꯅꯦ ꯅꯍꯥꯟꯗꯣ ꯑꯩ ꯁ꯭ꯀꯨꯜꯗ ꯂꯥꯛꯎꯅꯦꯕ
ꯗ꯭ꯔꯦꯁ ꯑꯅꯥꯟꯕꯒ ꯁꯦꯠꯂꯨꯔꯅꯨ
ꯅꯣꯏ ꯍꯥꯞꯄꯦꯟ ꯇꯣꯡꯔꯒ ꯆꯠꯁꯤꯔ ꯈꯪꯗꯦ
ꯍꯥ ꯍꯥ ꯍꯥ ꯍꯥ
ꯐꯅꯦꯛ ꯐꯅꯦꯛ ꯁꯦꯠꯔꯒ ꯆꯠꯂꯣ
ꯅꯪꯗꯤ ꯃꯥꯁꯇꯔ ꯇꯝꯊꯥꯅꯤꯡꯗ꯭ꯔꯣ
ꯇꯝꯊꯥꯅꯤꯡꯂꯁꯨ ꯑꯃꯗꯨ ꯂꯩꯇꯕꯒꯤꯅꯤꯅꯦ
ꯀꯩꯅꯣ ꯇꯧꯒꯅꯤ ꯍꯥꯏꯌꯦ ꯉꯁꯤ ꯃꯦꯅꯦꯗ ꯍꯥꯡꯒꯅꯤ ꯍꯥꯏꯌꯦ ꯃꯥꯁꯇꯔ ꯗꯤꯁꯦꯝꯕꯔꯗ ꯑꯦꯠꯃꯤꯁꯟ ꯇꯧꯕ ꯌꯥꯒꯅꯤ ꯍꯥꯏꯌꯦ
ꯎꯝ ꯇꯧꯁꯤꯔꯥ
ꯇꯧꯁꯤꯔꯥ ꯍꯥꯏ ꯍꯥꯏꯅ ꯈꯜꯂꯝꯕ ꯑꯩꯗꯤ ꯑꯩꯒꯤ ꯆꯦ ꯆꯥꯡꯁꯨ ꯀꯔꯤꯁꯨ ꯂꯧꯊꯣꯛ ꯇꯦꯟ ꯃꯥ꯭ꯛꯁꯤꯠ ꯈꯛꯇ ꯂꯩꯌꯦ ꯑꯗꯨꯒꯤ ꯑꯗꯨꯗ ꯇꯧꯁꯦ ꯍꯥꯏꯔꯗꯤ ꯑꯃꯔꯛ ꯆꯠꯇ꯭ꯔꯗꯤ ꯌꯥꯔꯣꯏꯕ
ꯑꯁ ꯑꯩꯁꯨ
ꯑꯗꯨ ꯁꯨ ꯀꯨꯏꯃꯟꯕꯒꯤ ꯍꯦꯛ ꯂꯥꯛꯑꯒ ꯂꯧꯕ ꯌꯥꯔꯣꯏ ꯍꯞꯇꯥ ꯑꯃꯒꯨꯝꯕꯗꯤ ꯆꯠꯂꯒ ꯂꯩꯗ꯭ꯔꯗꯤ ꯌꯥꯔꯣꯏꯕ
ꯆꯠꯁꯦ
ꯆꯠꯁꯦ ꯍꯣꯏ ꯃꯇꯝꯁꯦ ꯑꯁ ꯌꯥꯗꯦꯅꯦ
ꯏꯅꯥꯎꯅꯨꯄꯥꯗꯨ ꯂꯥꯛꯑꯗꯤ ꯈꯔ ꯀꯨꯏꯅ ꯆꯠꯄ ꯌꯥꯒꯅꯤ ꯑꯩꯁꯨ
ꯎꯝ ꯅꯪꯒꯤ ꯌꯨꯝꯒꯤꯗꯤ ꯆꯠꯄ ꯌꯥꯅꯤ ꯊꯕꯛꯇꯨꯅꯤꯅꯦ ꯍꯥꯏꯔꯤꯁꯦ
ꯊꯕꯛꯇꯤ ꯇꯣꯛꯈ꯭ꯔꯒꯦ ꯄꯩꯁꯥ ꯈꯔ ꯑꯁ ꯃꯔꯨꯞꯇꯨ ꯐꯪꯔꯗꯤ ꯇꯣꯛꯈ꯭ꯔꯒꯦ
ꯍꯨꯝ ꯍꯨꯝ
ꯆꯦꯡ ꯕꯣꯔꯥ ꯃꯪꯉꯥ ꯂꯧꯔꯒ
ꯍꯝ ꯍꯝ
ꯇꯣꯛꯈꯔꯒꯦ
ꯑꯩꯁꯨ ꯑꯁ ꯊꫭꯛꯑꯗꯝꯅꯦ ꯑ ꯃꯊꯪ ꯆꯍꯤꯗꯤ ꯀꯩꯅꯣ ꯀꯩꯅꯣ ꯇꯧꯔꯨꯔꯁꯤꯔꯅ ꯈꯜꯂꯕꯅꯦ ꯅꯨꯡꯉꯥꯏꯐꯝ ꯈꯪꯉꯔꯣꯏꯕ
ꯄꯨꯟꯁꯤꯁꯦ ꯑꯁ ꯅꯨꯡꯉꯥꯏꯐꯝ ꯂꯩꯇꯦ ꯇꯣꯛꯈ꯭ꯔꯒꯦ
ꯍꯟꯅꯤꯉꯥꯏꯅ ꯅꯨꯃꯤꯠ ꯑꯃꯐꯥꯎ ꯅꯨꯡꯉꯥꯏꯗꯅ ꯁꯤꯔꯅꯤꯅꯦ
ꯑꯗꯨꯅꯦ ꯅꯨꯡꯉꯥꯏꯐꯝ ꯈꯪꯗꯦꯕ
ꯎꯝ
ꯉꯥꯅꯨꯗꯤ ꯑꯩꯁ ꯃꯐꯝꯗ ꯂꯩꯕꯅꯤꯅ ꯅꯣꯡꯃ ꯅꯣꯡꯃꯗꯤ ꯑꯗꯨꯝ ꯅꯨꯡꯉꯥꯏꯔꯝꯒꯅꯤ ꯃꯥꯗꯤ
ꯑꯁ ꯊꯕꯛ ꯆꯤꯟꯕꯁꯤꯅ ꯆꯤꯟꯕꯁꯤꯅ ꯐꯣꯟ ꯇꯧ ꯐꯥꯎ ꯐꯪꯗꯦ ꯀꯔꯤꯒꯤꯅꯣ ꯈꯪꯗꯦ ꯀꯔꯤ ꯊꯕꯛ ꯈꯨꯠꯆꯤꯟꯅꯣ ꯑꯌꯨꯛ ꯍꯥꯏꯔꯦ ꯍꯧꯒꯠꯇꯔꯦ ꯅꯨꯡꯊꯤꯜ ꯍꯥꯏꯔꯦ ꯊꯕꯛ ꯆꯠꯂꯦ ꯊꯕꯛ ꯆꯠꯂꯦ
ꯏ ꯁꯧꯅꯒ
ꯅꯪ ꯄꯩꯁꯥꯁꯨ ꯊꯣꯛꯑꯁꯨ ꯑꯗꯨꯝ ꯆꯥꯔꯒ ꯂꯩꯕꯅꯤꯅ ꯄꯤꯕꯁꯨ ꯁꯎ꯫ꯄꯤ ꯄꯤꯔꯛꯛꯇꯦ
ꯑꯃꯗꯨ ꯌꯣꯛꯄꯒꯤꯅꯦ ꯃꯥꯁꯦ ꯑꯗꯨ ꯅꯠꯇ꯭ꯔꯗꯤ ꯈꯔ ꯌꯥꯝꯒꯗꯕ
ꯊꯕꯛ ꯁꯨꯕ ꯍꯧꯔꯦꯅꯗꯤ ꯍꯥꯏꯍꯧꯕꯅꯤ ꯉꯔꯥꯡ ꯅꯍꯥꯟꯗꯨ ꯑꯩꯉꯣꯟꯗ ꯆꯝꯉꯥꯒꯤ ꯃꯔꯨꯞ ꯇꯧꯁꯤ ꯍꯥꯏꯅꯤ ꯅꯨꯃꯤꯠꯇꫭ ꯆꯥꯝꯉꯥꯒꯤ ꯃꯔꯨꯞ ꯇꯧꯖꯩ ꯍꯥꯏꯅ ꯀꯧꯔꯛꯄ
ꯎꯝ
ꯑꯩ ꯁꯤꯕꯅ ꯍꯥꯜꯂꯅꯤ ꯍꯥꯏꯅ ꯈꯨꯝꯕꯤꯕꯅꯦ
ꯃꯥꯅ ꯑꯩꯉꯣꯟꯗ ꯍꯥꯏꯕꯀꯣ ꯍꯦꯛ ꯊꯕꯛ ꯍꯧꯕꯒ ꯑꯃꯨꯛ ꯈꯠꯅꯔꯒ ꯃꯐꯝ ꯈꯪꯗꯅ ꯃꯥꯡꯕ ꯈꯔꯦ ꯍꯥꯏꯌꯦ ꯉꯔꯥꯡꯗꯣ ꯐꯣꯟꯖꯨ ꯊꯨꯒꯥꯏꯒ꯭ꯔꯦ ꯍꯥꯏ ꯎꯝ ꯀꯔꯝꯕ ꯃꯔꯝꯒꯤꯅꯣ ꯑꯗꯨꯁꯨ ꯍꯥꯏꯗꯦ
ꯅꯨꯄꯤ ꯀꯣꯏꯕꯒꯤ ꯑꯣꯏꯔꯝꯒꯅꯤꯀꯣ ꯃꯥꯒꯤ ꯅꯍꯥꯟ ꯊꯥꯛ ꯀꯠꯂꯛꯄꯗꯣ ꯌꯥꯗꯦꯕ
ꯈꯪꯗ꯭ꯔꯦ ꯃꯥꯗꯣ ꯋꯥꯛ ꯋꯥꯈꯜ ꯅꯨꯡꯉꯥꯏꯔꯒ ꯂꯩꯔꯗꯤ ꯑꯩꯈꯣꯏꯁꯨ ꯀꯩꯅꯣ ꯀꯩꯅꯣ ꯊꯥꯔꯛꯑꯣ ꯍꯥꯏꯒꯦ ꯇꯧꯕꯅꯦ
ꯎꯄꯥꯏ ꯂꯩꯇꯦ
ꯍꯥꯏꯗ꯭ꯔꯤꯉꯩꯗ ꯕꯣꯝ ꯑꯃꯨꯛ ꯄꯣꯛꯈꯥꯏꯕ ꯍꯥꯟꯈ꯭ꯔꯅꯤ
ꯑꯩꯈꯣꯏꯅ ꯍꯥꯏꯔꯁꯨ ꯑꯁ ꯀꯤꯖꯩ ꯈꯨꯟ ꯂꯥꯛꯀꯅꯤ ꯈꯟꯕꯗ ꯀꯤꯌꯦ
ꯑꯃꯗꯨꯗꯤ ꯀꯗꯥꯏ ꯆꯈ꯭ꯔꯒꯦ
ꯀꯅꯥꯅꯣ
ꯅꯪꯒꯤꯗꯣ
ꯑꯩꯒꯤ ꯅꯠꯇꯦ
ꯎꯝ ꯅꯪꯒꯤꯅꯤ
ꯇꯧꯔꯒꯅꯨ
ꯌꯦꯡꯕ ꯉꯁꯥꯏ ꯑꯩ ꯍꯥꯏꯕꯗꯨꯗꯤ ꯁꯥ ꯂꯩꯔꯦ ꯕꯣꯜ ꯌꯦꯡꯃꯤꯟꯅ ꯆꯠꯈ꯭ꯔꯦ
ꯑꯣ ꯑꯁ ꯁꯦꯔꯥꯟ ꯇꯨꯔꯥꯟ ꯑꯃꯗꯨ ꯑꯃꯨꯛ ꯇꯧꯔꯛꯄ ꯍꯧꯔꯦꯅꯦ
ꯑꯩ ꯉꯁꯥꯏ ꯊꯥꯔꯛꯄ ꯃꯤꯗꯣ
ꯎꯝ
ꯌꯨꯝ